ꯑꯣ
ꯇꯥ ꯑ ꯇꯥꯔꯦ ꯇꯥꯔꯦ
ꯏꯃꯥꯟꯅꯕꯀꯣ ꯑꯃ ꯂꯩꯌꯦ ꯇꯥꯕ꯭ꯔꯣ ꯍꯥꯏꯕꯗꯣ ꯆꯨꯕ꯭ꯔꯣ ꯍꯥꯏꯕꯅꯦ
ꯇꯨꯡꯕ꯭ꯔꯣ ꯍꯥꯏꯕꯥ
ꯆꯨꯕ꯭ꯔꯣ
ꯑꯣ ꯑꯗꯨꯗꯤ ꯀꯩ ꯂꫭꯟ ꯅꯣ
ꯆꯨꯕ꯭ꯔꯣ
ꯑꯗꯨꯛ ꯑꯗꯨꯗꯤ ꯀꯩ ꯂꯣꯟꯅꯣ ꯍꯥꯏꯕ
ꯆꯞ ꯃꯥꯟꯅꯏꯍꯦ ꯇꯥꯕ꯭ꯔꯣ ꯍꯥꯏꯕꯒ ꯆꯨꯕ꯭ꯔꯣ
ꯆꯞ ꯃꯅꯥꯗꯦ
ꯇ
ꯋꯥꯔꯤ ꯁꯥꯑꯣ
ꯇꯨꯔꯤ ꯁꯥꯑꯣ
ꯎꯝ ꯋꯥꯔꯤ ꯁꯥꯎ ꯋꯥꯔꯤ ꯂꯤꯔꯣ ꯍꯥꯏꯕ
ꯑꫭꯏ ꯇꯕꯤꯒ ꯍꯥꯏꯕ
ꯇꯥꯕꯁꯨ ꯍꯩꯇꯦ ꯂꯤꯕꯁꯨ ꯍꯩꯇꯦ ꯉꯥꯡꯕꯁꯨ ꯍꯩꯇꯦ ꯈꯨꯝꯕꯁꯨ ꯍꯩꯇꯦ ꯀꯔꯤ ꯇꯧꯁꯤꯔꯥ
ꯅꯪ ꯉꯔꯥꯡ ꯑꯔꯥꯡ ꯉꯔꯥꯡꯗ ꯅꯆꯟ ꯌꯥꯝ ꯍꯩꯔꯒ ꯀꯩꯒꯤ
ꯀꯩꯅꯣ ꯇꯧꯕꯒꯤꯅꯦ ꯒꯣꯁꯤꯞ ꯀꯩꯀꯥ ꯋꯥꯔꯤ ꯊꯣꯛꯄꯒꯤꯅꯦ
ꯅꯪ ꯅꯣꯀ꯭ꯔꯥꯏꫪ ꯍꯥꯏꯕ ꯂꯣꯛꯇꯣ ꯑꯃꯨꯛ ꯇꯧꯔꯛ ꯑꯣꯗꯅ ꯑꯩ ꯗꯤꯁꯤꯒꯤ ꯇꯧꯒꯅꯤ ꯑꯗꯨꯒꯤ ꯗꯥꯏꯂꯣꯛꯇꯣ
ꯗꯔꯀꯥꯔ ꯑꯣꯏꯗ꯭ꯔꯦ
ꯀꯅꯥꯗꯒꯤ ꯀꯅꯥꯗꯒꯤ ꯇꯝꯕ ꯗꯥꯏꯂꯣꯛꯅꫭ ꯑꯗꯨꯗꯣ
ꯑꯩ ꯉꯔꯥꯡ ꯌꯥꯝ ꯀꯩꯅꯣ ꯇꯧꯕ ꯅꯣꯛꯅꯤꯡꯕ ꯊꯦꯡꯅꯗꯨꯃꯛꯇ
ꯑꯥꯡ
ꯌꯥꯝ ꯅꯣꯛꯅꯤꯡꯕ ꯊꯦꯡꯅꯌꯦꯕ
ꯑꯣ ꯊꯕꯛ ꯇꯧꯕꯗ
ꯅꯠꯇꯦ ꯌꯨꯝꯗ ꯉꯔꯥꯡ ꯅꯨꯡꯗꯥꯡ
ꯑꯣ ꯑꯎ ꯂꯩ ꯃꯤꯅꯥꯕꯒꯤꯔꯥ ꯅꯠꯇ꯭ꯔ
ꯍꯣꯏ ꯃꯥꯅꯦ ꯃꯥꯅꯦ
ꯑꯁꯥ ꯑꯁꯥ
ꯐꯖꯅ ꯃꯤꯡ ꯀꯩꯅꯣ ꯂꯥꯎꯕꯗꯣ
ꯑꯣ
ꯌꯥꯝ ꯅꯤꯅꯤꯅꯤ ꯌꯥꯝ ꯅꯤꯅꯤꯌꯦ
ꯅꯪ ꯑꯗꯨꯃꯥꯏꯅ ꯅꯣꯛꯄ ꯍꯧꯔꯗꯤ ꯑꯩꯗꯤ ꯈꯥꯡꯕ ꯋꯥꯏꯑꯦ ꯍꯥꯏꯕ ꯁꯤꯁꯇꯔꯅ ꯑꯗꯨꯃꯥꯏ ꯅꯣꯛꯄꯗꯣ
ꯊꯨꯡ ꯑꯥꯡꯏ ꯒꯦꯁꯃꯦꯟ ꯀꯩꯀꯥ ꯂꯣꯏꯣꯏ ꯂꯣꯏꯕꯒꯤꯀꯣ ꯅꯠꯇ꯭ꯔꯥ ꯅꯪꯒꯤ ꯂꯥꯞ ꯂꯥꯏꯕꯗꯣ ꯐꯦꯅꯦꯂꯥꯏꯁ ꯇꯧꯔꯣꯏꯗꯅ ꯑꯗꯨ ꯑꯣꯏꯕꯒꯤ ꯊꯦꯡꯅ ꯊꯦꯡꯅ ꯑꯗꯨꯝ ꯋꫪꯤ ꯁꯅꯕꯗꯣ ꯌꯥꯗꯕ ꯃꯥꯜꯂꯦ ꯅꯪ ꯒ꯭ꯌꯥꯟ ꯇꯥꯕꯔꯛꯑꯦ ꯍꯥꯏꯁꯦ
ꯃꯦ ꯃꯦ
ꯃꯥꯅꯦ ꯆꯨꯝꯃꯦ ꯑꯩ ꯒꯦꯟ ꯇꯥꯏꯔꯦ ꯒꯦꯟ ꯇꯥꯏꯔꯦ ꯑꯗꯨ ꯀꯩꯅꯣ ꯀꯄꯥ ꯃꯤꯇ ꯀ ꯁꯨꯝꯗ ꯍꯥꯏꯕ ꯑꯗꯨ
ꯍ
ꯌꯥꯝ ꯁꯄꯉ ꯑꯗꯨ ꯕꯥꯒꯅ ꯇꯕꯗꯣ
ꯑꯗ ꯑꯩ
ꯅ‌ꯣꯛꯑꯣ ꯅ‌ꯣꯛꯑꯣ
ꯇꯥꯏ ꯈꯨꯝꯕ ꯌꯥꯗꯦꯗꯅ ꯃꯤ ꯑꯇꯥꯏꯒ ꯋꯥꯔꯤ ꯁꯥꯔꯗꯤ ꯑꯗꯨꯝ ꯋꯥꯔꯤ ꯁꯥꯒꯗꯕꯅꯤꯗꯅ ꯑꯗꯨꯗꯨꯒꯤ ꯑꯩꯗꯣ ꯈꯨꯝꯕ ꯅꯨꯡꯉꯥꯏꯇꯕꯒꯤ ꯑꯗꯨꯝ ꯈꯨꯝꯗꯕ ꯇꯣꯏꯅꯦꯕ ꯍꯥꯏꯗꯤ ꯑꯩ ꯏꯅꯥꯎꯄꯤꯗꯣ ꯑꯩꯒ ꯇꯨꯝꯃꯤꯟꯅꯕꯅꯦꯕꯀꯣ
ꯍꯣꯏ
ꯇꯨꯃꯤꯟꯅꯕꯗꯣ ꯃꯥ ꯈꯪꯕ ꯃꯥꯒꯤ ꯃꯪꯗꯒꯤ ꯈꯪꯉꯒ ꯂꯥꯎꯔꯛꯄꯅꯦꯕ ꯑꯗꯨꯗꯣ ꯑꯩꯅ ꯀꯧꯕꯤꯗ ꯃꯥꯜꯂꯦꯅ ꯑꯃꯔꯣꯝꯗꯅ ꯂꯥꯎꯔꯛꯄꯅꯦꯕ ꯑꯩꯁꯨ ꯑꯩꯉꯣꯟꯗ ꯀꯧꯕꯗꯣ ꯑꯩꯁꯨ ꯈꯨꯝꯗꯕ ꯑꯗꯨꯗꯨꯒꯤ ꯃꯥꯅ ꯁꯥꯎꯔꯒ ꯑꯩꯒꯤ ꯃꯤ ꯑꯗꯣ ꯍꯟꯖꯤꯟ ꯍꯟꯖꯤꯜ ꯀꯧꯕꯗ ꯈꯨꯝꯗꯕꯒꯤ ꯂꯥꯎꯔꯛꯄꯅꯦꯕ
ꯀꯔꯤꯒꯤ ꯈꯨꯝꯗꯕꯗꯣ ꯅꯪꯁꯨ ꯀꯩꯅꯣ ꯅꯪ ꯅꯪꯁꯨ ꯅꯪ ꯇꯧꯅꯤꯡꯕ ꯑꯃ ꯑꯗꯨꯝ ꯆꯨꯝ ꯆꯠꯇꯕꯗꯣ ꯑꯃ ꯂꯩꯌꯦꯀꯣ ꯗꯦ ꯈꯦ ꯇꯧꯕꯗꯣ ꯗꯦ ꯈꯦ ꯇꯧꯕꯗꯣ ꯑꯗꯨ ꯑꯃ ꯂꯩꯌꯦꯕ ꯋꯥꯁꯨ ꯄꯉꯥꯡ ꯉꯥꯡꯉꯣꯏ ꯑꯗꯨ ꯅꯤꯅ ꯅ ꯁꯝ ꯀꯩꯅꯣ ꯁꯣꯔ ꯑꯣꯏꯔꯤꯉꯩ ꯀꯥꯟꯗ ꯅꯪ ꯌꯦꯠ ꯍꯏꯒ ꯅꯪ ꯆꯠꯄ ꯀꯩꯅꯣ ꯆꯇꯥꯗꯣ ꯌꯥꯝ ꯅꯣꯛꯅꯤꯡꯉꯦ ꯀꯔꯒꯣ ꯑꯃꯥꯁꯦ ꯑꯗꯨ ꯀꯩꯀꯣ ꯑꯗꯨ ꯀꯥꯏ ꯆꯠꯈ꯭ꯔꯦ ꯑꯃ ꯂꯩꯕꯗꯣ ꯍꯥꯥ ꯀꯔꯒꯣ ꯕꯦꯛ ꯁꯨꯡ ꯆꯥꯎꯗꯕ ꯑꯃ ꯂꯩꯕꯗꯣ ꯀꯥꯏ ꯆꯠꯈ꯭ꯔꯒꯦ
ꯑ ꯄꯨꯀꯦꯁꯨ ꯋꯥꯂꯥꯛꯏꯗꯤ ꯀꯣꯔ ꯂꯩꯕ ꯃꯥꯜꯂꯦꯀꯣ ꯑꯗꯨ ꯀꯩꯅꯣ ꯖꯒꯥꯔꯗꯣ ꯋꯦꯠꯁꯨ ꯀꯩꯅꯣ ꯌꯥꯝ ꯍꯦꯚꯤ ꯑꯣꯏꯌꯦ ꯑꯗꯨ ꯈꯪꯒ꯭ꯔꯥꯎꯗꯣ ꯎ ꯖꯣꯒꯔ ꯅꯠꯇꯦ ꯀꯔꯒꯣꯅꯦ ꯀꯔꯒꯣ ꯀꯔꯒꯣꯁꯨ ꯅꯠꯇꯦ ꯆꯄꯤꯛꯀꯤ ꯈꯛ ꯈꯔ ꯃꯥꯜꯂꯦ
ꯅꯠꯇꯦ ꯑꯐꯕꯅꯦ ꯌꯥꯝ ꯐꯕꯅꯦ ꯑꯗꯨ ꯑꯣꯔꯤ ꯑꯣꯏꯕ
ꯂꯩꯗ
ꯂꯩꯌꯦ
ꯆꯥꯎꯕꯒꯤ ꯑꯩꯅ ꯏꯅꯥꯎꯄꯥꯗ ꯄꯤꯊꯣꯛꯈꯤꯕ ꯑ ꯂꯥꯛꯀꯦ ꯂꯥꯛꯀꯦ
ꯍꯣꯏ
ꯅꯪꯅ ꯍꯥꯏꯕꯗꯣ ꯅꯪꯒꯤ ꯅꯨꯄꯥ ꯁꯨ ꯆꯞ ꯃꯥꯟꯅꯕ ꯂꯩꯌꯦꯅ ꯍꯥꯏꯕꯗꯣ ꯅꯪꯅ ꯂꯩꯕꯤꯕ ꯐꯖꯔꯝꯃꯅꯤ ꯃꯥꯁꯨ ꯀ ꯃꯦ
ꯃꯥꯅ ꯄꯥꯝꯕꯒꯤꯅꯦ ꯀꯩꯅꯣ ꯃꯥꯅ ꯄꯥꯝꯒꯤꯅꯦ ꯑꯣ ꯀꯩ ꯍꯥꯏꯁꯤꯔꯥ ꯑꯩꯒꯤ ꯀꯩꯅꯣ ꯃꯅꯥꯛꯇ ꯑꯗꯨꯝ ꯄꯥꯝꯃꯒ ꯃꯤ ꯌꯦꯡꯗꯣ ꯑꯗꯨꯝ ꯌꯦꯡꯉꯤ ꯉ ꯂꯩꯑꯕꯗꯣ ꯑꯩꯗꯣ ꯌꯦꯡꯕ ꯉꯝꯗꯦꯕ
ꯏꯆ ꯆꯥꯎꯕꯒꯤ ꯑꯃ ꯂꯩꯕꯗꯣ ꯅꯪꯉꯣꯟꯗ
ꯍꯣꯏ ꯑꯃꯥ ꯂꯩ ꯑꯩ ꯄꯥꯗꯦ ꯑꯗꯨꯒꯨꯝꯕ ꯈꯣꯡꯒ꯭ꯔꯥꯎꯗꯣ ꯑꯩ ꯄꯥꯝꯗꯦ ꯍꯥꯏꯔꯒ ꯄꯥꯝꯃꯦ ꯍꯥꯏꯌꯦ ꯃꯥꯗꯣ ꯑꯗꯨꯅ ꯑꯗꯨꯃ ꯂꯩꯕꯤꯕꯅꯦ
ꯄꯔꯦꯅꯤ ꯄꯔꯦꯅꯤ ꯑꯗꯨꯒ ꯅꯨꯕꯥꯅꯤꯅ ꯌꯥꯝ ꯄꯥꯝꯕ ꯑꯃ ꯂꯩꯕꯗꯣ ꯑꯝ
ꯀꯩ ꯍꯥꯏꯅꯣ
ꯄꯥꯝ ꯖꯦꯀꯦꯠ ꯍꯥꯏꯕ꯭ꯔ ꯅꯕꯥꯅꯤꯅ ꯌꯥꯝ ꯄꯥꯝꯕ ꯑꯃ ꯂꯩꯕꯗꯣ ꯄꯥꯝ ꯖꯦꯀꯦꯠ ꯍꯥꯏꯕ꯭ꯔꯥ ꯄꯐꯔ ꯖꯦꯀꯦꯠ ꯍꯥꯏꯕ꯭ꯔ ꯑꯃ ꯂꯩꯕꯗꯣ ꯌꯥꯝ ꯍꯥꯐꯀꯤ
ꯍꯣꯏ ꯃꯥ
ꯅꯕꯥꯅꯤ ꯌꯥꯝ ꯄꯥꯝꯕꯗꯣ
ꯀꯩꯅꯣ ꯑꯩꯈꯣꯏ ꯂꯝꯕꯤ ꯑꯃ ꯆꯠꯄꯗꯣ ꯕꯖꯥꯔ ꯅꯨꯡꯗꯥꯡꯗ ꯆꯠ ꯑꯟꯏꯟꯇꯦꯜꯂꯤꯖꯦꯕꯜ ꯑꯟꯏꯟꯇꯦꯜꯂꯤꯖꯦꯕꯜ ꯈꯪꯕ꯭ꯔꯥ ꯌꯥꯝ ꯊꯨꯅ ꯆꯠꯄꯗꯣ ꯅꯪ ꯊꯥꯔꯠ ꯍꯋꯤꯂꯔ ꯑꯣꯏꯕꯗꯣ ꯈꯪꯕ꯭ꯔꯥ ꯅꯪꯅ ꯕꯤꯗꯤꯌꯣ ꯞ ꯃꯥꯁꯨ ꯋꯥꯡꯗꯕꯒꯤ ꯐꯖꯩꯀꯣ ꯐ ꯐꯠ ꯆꯠꯂꯗꯤ ꯅꯣꯀꯔ ꯑꯣꯏꯕ꯭ꯔꯥ ꯑꯣꯏꯔꯒ ꯂꯩꯕ꯭ꯔꯥ ꯋꯥꯁꯨ ꯉꯥꯡꯗꯦ ꯇꯥꯕ꯭ꯔꯣ ꯑꯩ ꯍꯥꯏꯁꯦ ꯁ ꯇꯨꯁ ꯍꯜꯂꯣ ꯇꯥꯕ꯭ꯔꯣ ꯀꯩ ꯍꯤꯟꯖꯥꯡ ꯆꯥꯔꯒꯦ ꯍꯣꯏ ꯍꯥꯎꯕꯅꯦ ꯑꯦꯁꯦ ꯗꯨꯕꯨ ꯑꯟꯏꯟꯇꯦꯜꯂꯤꯖꯦꯕꯜ ꯄꯥꯝꯃꯦ ꯑꯣꯛꯁꯥꯛ ꯃꯔꯤꯟꯗꯣ ꯍꯣꯏ ꯈꯔ ꯏꯁꯄꯥꯏꯁꯤ ꯑꯣꯏꯔꯒ ꯀꯣ ꯍꯥꯎꯋꯦ ꯅꯣꯏ ꯆꯨ ꯆꯥꯒ ꯉꯁꯥꯏꯗꯣ ꯑꯩ ꯊꯕꯛ ꯆꯠꯄꯅꯦꯕꯀꯣ ꯅꯨꯄꯥ ꯑꯃ ꯌꯥꯝ ꯐꯖꯕ ꯀꯩꯅꯣ ꯊꯦꯡꯅꯥꯑꯦ ꯎꯝ ꯃꯥꯅꯦ